ꯍꯧꯖꯤꯛ ꯀꯦꯃꯨꯛꯁꯨ ꯄꯪꯕ꯭ꯔꯣ
ꯌꯥꯝ ꯐꯪꯃꯨꯅꯤ ꯍꯥꯏꯏ ꯑꯃ ꯑꯗꯨ ꯀꯔꯤꯒ ꯆ ꯂꯥꯛꯇꯅꯦꯅꯤ ꯎꯇꯝ ꯁꯅꯔꯦ
ꯑꯦ ꯃꯥꯗꯣ ꯑꯃꯨ ꯑꯃꯨꯧꯁꯨ ꯅꯥꯈꯦ
ꯍꯣꯏ ꯑꯩꯅ ꯀꯧ ꯀꯧ ꯑ
ꯉꯥꯏꯣꯀꯣ ꯑꯃꯨꯛ ꯊꯣꯛꯑꯣ ꯍꯥꯏꯁꯦꯔ ꯑꯩꯉ ꯏꯃꯥꯏ ꯄꯤꯔꯛꯏꯕꯀꯣ ꯏꯕꯥꯅꯤꯀꯣ ꯇꯧꯕꯒꯤ ꯑꯃꯨꯛ ꯉꯥꯏ ꯄꯤꯔꯛꯄꯅꯦꯕ ꯑꯩꯈꯣꯏ ꯊꯣꯛꯀꯦꯔꯥꯗ ꯏꯃꯗꯣ
ꯑꯩꯁꯨ ꯑꯩꯁꯨ ꯃꯉꯣꯟꯗ ꯀꯥꯎꯔꯒ ꯎꯝ
ꯉꯥꯏꯀꯣ ꯑꯩ ꯀꯩꯅꯣ
ꯑꯥ ꯑꯥ ꯍꯣ ꯇꯧꯔꯣ ꯇꯧꯔꯣ ꯍꯥꯏꯌꯣ ꯍꯥꯏꯌꯣ ꯋꯁꯨ ꯇꯥꯅꯤꯡꯉꯁꯨ ꯇꯁꯅꯨ ꯆꯥꯛ ꯆꯗ꯭ꯔꯤꯕꯣ ꯅꯪꯕꯨ ꯍꯧꯖꯤꯛꯄꯥꯎꯗꯨ
ꯑꯥ
ꯑꯣ ꯂꯥꯛꯈ꯭ꯔꯦ ꯂꯥꯛꯈ꯭ꯔꯦ ꯄꯥꯈꯪ ꯃꯆꯥ ꯂꯥꯛꯈ꯭ꯔꯦ
ꯆꯥꯛ ꯆꯔꯕꯣ
ꯑꯩ ꯆꯥꯗꯔꯤꯌꯦ
ꯑꯦ ꯊꯕꯛ
ꯁꯥꯁ ꯅꯩꯄꯣ ꯃꯤꯗꯤ
ꯑꯁ ꯅꯩꯒꯔꯦ ꯅꯩꯔꯦ ꯄꯥꯈꯪ ꯃꯆꯥꯅꯇꯣ ꯄꯥꯈꯪ ꯑꯆꯥꯎꯕꯗꯣ ꯁꯥꯒꯟꯕꯅꯤꯀꯣ ꯉꯥꯔꯡꯁꯨ ꯑꯆꯧꯕꯅ ꯁꯕꯅꯦ ꯑꯆꯥꯎꯕꯗꯣ
ꯑꯣ ꯈ꯭ꯋꯥꯏꯗꯒꯤ ꯑꯆꯧꯕ ꯅꯨꯄꯥꯗꯨꯔꯣ ꯌꯨꯝꯗ ꯂꯩꯕ ꯑꯆꯧꯕꯗꯣ
ꯑꯥ ꯍꯩꯇꯦ ꯑꯗꯨ ꯁꯥꯟꯅꯕ ꯀꯥꯟꯗ ꯐꯥꯒꯤꯔꯛꯑꯕꯅꯤ ꯃꯅꯤꯡꯗ ꯃꯥꯒꯤ ꯃꯅꯤꯡꯗ ꯃꯤ ꯂꯩꯔꯒ ꯃꯃꯥꯡꯗ ꯄꯨꯆꯠ ꯆꯠꯂꯛꯏꯅꯦ
ꯑꯩ ꯅꯣꯛ ꯄꯁꯤꯗꯤꯀꯣ ꯏꯇꯣꯝ ꯏꯇꯣꯝꯇ ꯑꯉꯥꯎꯕ ꯇꯔꯦ ꯅꯣꯛ ꯁꯤꯗꯤ ꯑꯍꯥꯟꯕꯅꯦꯍꯦ ꯃꯥꯒꯤ ꯌꯦꯡꯂꯒ ꯍꯥꯏꯗꯤ ꯍꯥꯏꯕ꯭ꯔꯥ ꯈꯟꯕꯅꯦꯕ ꯑꯁ ꯃꯑꯣꯡꯗꯤꯀꯣ
ꯎꯝ ꯑꯦ
ꯑꯥ ꯈꯔ ꯆꯥꯎꯕꯗ ꯁꯥꯟꯅꯁꯦ ꯑꯃꯔ ꯑꯃꯔ
ꯑꯥ ꯑꯁ ꯉꯁꯥꯏ ꯅꯨꯄꯥꯗꯣ ꯀꯌꯥꯃꯨꯛ ꯄꯪꯕ꯭ꯔꯥ ꯌꯥꯝ ꯁꯥꯎꯅꯤꯡꯉꯤꯗ
ꯀꯨꯔꯥꯕꯅꯦ ꯑꯥ ꯑꯥ ꯑꯩ ꯀꯗꯣ ꯈꯔ ꯍꯩꯕ ꯃꯤ ꯑꯣꯏꯔꯗꯤꯀꯣ ꯑꯈꯣꯏꯅꯤ ꯑꯈꯣꯏꯒꯤ ꯃꯃꯥꯡ ꯀꯥꯔꯛꯄꯥꯟꯗꯀꯣ ꯃꯣꯏ ꯂꯣꯏ ꯍꯥꯠꯇꯣꯛꯈ꯭ꯔꯅꯤ ꯑꯦ ꯎꯄꯥꯏ ꯂꯩꯇꯦꯕ ꯀꯣꯔꯤꯌꯥꯅ ꯇꯧꯔꯅꯤ ꯀꯔꯤ ꯇꯧꯅꯤ ꯌꯥꯔꯣꯏꯕ
ꯍꯣꯏ
ꯃꯥ ꯑꯩꯒꯤ ꯑꯩꯒꯤ
ꯄꯤꯌꯨ ꯌꯥꯗꯦꯅꯦ
ꯑꯥ ꯑꯩ ꯒ꯭ꯔꯤꯟ ꯃꯆꯨ ꯑꯃ
ꯑꯁꯤ ꯂꯥꯩꯕꯁꯦ ꯑꯥ
ꯑꯁꯤ ꯅꯝꯕꯔ ꯃꯔꯤ ꯎꯅꯔꯣꯏ ꯁꯤꯗ ꯍꯌꯨ ꯑꯩ ꯑꯩ ꯅꯥꯝꯕꯔ ꯇꯧꯒꯦꯗ ꯑꯩ ꯅꯣꯗ
ꯍꯣꯏ ꯍꯣꯏ ꯅꯪ ꯄꯤꯔꯛꯑꯣ
ꯑꯩ ꯄꯤꯒꯥꯔꯦ
ꯃꯣꯏ ꯃꯌꯥꯡꯁꯦ ꯇꯥꯔꯗꯤꯀꯣ
ꯑꯥ ꯑꯩ ꯑꯩꯅ ꯊꯥꯔꯛꯄꯗꯤ ꯎꯕꯔꯥ
ꯃꯌꯥꯝ ꯈꯣꯏꯅ ꯇꯥꯔꯗꯤ ꯎꯝ ꯍꯣꯏ ꯍꯣꯏ ꯑꯍꯨꯝ ꯅꯨꯄꯥꯁꯦ ꯃꯌꯥꯡꯗ ꯂꯥꯛꯏꯅꯦ
ꯎꯝ ꯃꯥ ꯎꯝ ꯃꯥꯗ ꯑꯣꯏꯔꯝꯃꯨꯅꯦ ꯑ ꯈ꯭ꯋꯥꯏꯗꯒꯤ ꯑꯍꯟꯗ ꯑꯣꯏꯔꯝꯃꯨꯅꯦ ꯍ
ꯑꯩꯈꯣꯏ ꯑꯍꯥꯟꯕꯁꯨ ꯁꯤ ꯄꯥꯏꯕ꯭ꯔꯥ
ꯑꯣ ꯑ ꯃꯁꯤ ꯗꯁꯅ ꯑꯅꯦ ꯑꯅꯪꯗꯁꯅ ꯃꯦ
ꯑ ꯑꯦꯒꯥꯎ
ꯑ ꯎ
ꯑꯦꯀꯥꯎꯟ ꯑꯃꯇꯪ ꯄꯥꯏꯕꯔꯝꯕꯅꯤꯁꯦ
ꯃꯥꯂꯦ ꯍ ꯑꯩꯈꯣꯏꯗ ꯇꯞꯅ ꯀꯨꯝꯁꯤ ꯇꯧꯕ ꯍꯥꯏꯕꯗꯤ ꯃꯤꯒꯤ ꯂꯩꯐꯝꯗꯣ ꯌꯦꯂꯒ ꯀꯨꯝꯖꯤ ꯇꯣꯕ ꯑꯣ ꯑꯁꯤ ꯂꯧꯕ ꯌꯥꯁꯤ ꯆꯁꯦ ꯑꯗꯨ ꯃꯤ ꯂꯩꯇꯦ
ꯑꯥ ꯑꯁꯤꯗ ꯂꯥꯛꯑꯦ ꯑ ꯂꯨ ꯂꯨꯄꯥ ꯑꯃ ꯆꯦꯟ ꯆꯦꯟꯈ꯭ꯔꯦꯀꯣ ꯑꯗꯨꯗ
ꯑ ꯌꯥꯔꯣꯏ ꯌꯥꯔꯣꯏ
ꯑꯍꯨꯝ ꯃꯅꯥꯛꯗ ꯆꯥꯈꯠꯁꯤꯔꯥ
ꯄꯨꯟꯅ ꯆꯠꯈꯔ ꯗꯤ ꯍ ꯀꯣ ꯌꯥꯗꯕ ꯀꯔꯃ ꯑꯗꯨꯣ ꯁꯥꯏꯅ ꯍꯥꯏꯕꯣ
ꯎꯝ
ꯑꯗꯨ ꯌꯥꯗꯕꯒꯤ ꯑꯩꯅ ꯋꯥꯕꯁꯦ ꯅ ꯋꯥꯥꯏꯅꯤꯔ
ꯃꯌꯥꯝꯗꯤ ꯀꯨꯝꯕꯒꯨꯝ ꯇꯧꯕ
ꯑꯣ ꯌꯥꯝ ꯄꯨꯝꯃꯨꯅꯦ
ꯑꯥ ꯑꯁꯤꯗꯁꯨ ꯃꯤ ꯆꯦꯟꯂꯒ ꯂꯥꯛꯑꯦ
ꯀꯩꯗ ꯀꯩꯗ ꯑꯣ
ꯑꯁꯤ ꯑꯃ ꯑꯃꯇꯪ ꯂꯩꯕ꯭ꯔꯣ ꯑꯁꯤ ꯁꯤ ꯂꯧꯈ꯭ꯔꯁꯤꯔ ꯌꯨꯝꯁꯦ ꯃꯤ ꯑꯃꯇꯪ ꯂꯩꯕꯅꯦꯕ ꯑꯗꯨꯗ
ꯑꯣ
ꯑꯣ ꯑꯣ ꯑꯣꯁ ꯑꯣꯁ
ꯎꯝ ꯎꯝ ꯀꯅꯥꯅ ꯊꯥꯕ꯭ꯔꯣ ꯁꯤꯗꯤ ꯀ ꯊꯂꯣꯁꯗ ꯂꯣꯁꯗ ꯂꯣ ꯃꯤ ꯂꯥꯏ ꯃꯤ ꯂꯥꯏꯅꯤꯡꯗꯣ ꯃꯤ ꯂꯥꯏ ꯃꯅꯤꯡꯗ ꯃꯅꯤꯗ ꯃꯤꯂꯏ ꯀꯥꯞꯄ ꯇ ꯀꯄ ꯇ ꯃꯅꯤꯗ ꯃꯤꯂꯥꯏ ꯑꯣ ꯅꯪ ꯍ ꯌꯥꯗꯕ꯭ꯔꯣ ꯑꯩꯒꯤ ꯌꯥꯗꯕ꯭ꯔꯣ
ꯑꯁ ꯑꯃꯥ ꯕꯙꯦ ꯍꯜ
ꯑꯣ ꯍꯜꯂꯣ ꯍꯜꯂꯣ ꯑꯩ ꯗꯧ ꯌꯥꯗꯕ ꯋꯥꯅꯤꯅ
ꯎꯝ
ꯑꯩ ꯍꯣ ꯌꯥꯎꯔ ꯍꯒ ꯀꯞꯄꯗꯉꯗ
ꯑꯗ ꯆꯪ ꯊꯒꯦꯗ
ꯎꯝ
ꯀꯟꯅꯗ꯭ꯔꯦ ꯑꯩꯁꯨ ꯂꯥꯛꯑꯒꯦ
ꯈꯪꯗꯦ ꯑꯩ ꯁꯋꯥꯗ ꯀꯨꯝ ꯅꯦ
ꯑꯣ
ꯁꯣꯏ ꯁꯣꯏꯗ ꯎꯝ ꯟꯁꯤꯗꯣ ꯑ ꯀꯔꯤꯁꯨ ꯂꯩꯇꯦ ꯍꯥꯏꯗꯤ ꯌꯨꯝꯗ ꯀꯨꯝꯕꯔ ꯍꯥꯏꯔꯒ ꯑꯩꯒꯤ ꯀꯩꯅꯣꯃꯗ ꯌꯥꯝ ꯅꯨꯡꯉꯥꯏꯇꯕ ꯋꯥꯅꯤ ꯉꯁꯤ ꯅꯕ ꯅꯨꯡꯉꯥꯏꯇꯕꯗꯣ ꯂꯣꯏꯔꯦ
ꯑꯗꯨꯗ ꯀꯩꯅꯣ ꯃꯤꯅꯤꯠ ꯄꯥꯔ ꯂꯩꯑꯦ ꯑꯗꯨꯗ
ꯑꯣ ꯋꯥꯔ ꯀꯞ ꯀꯤꯅꯦ ꯑ ꯋꯥꯂꯀꯞꯀꯤ ꯄ꯭ꯔꯤꯊꯤꯕꯤꯒꯤ ꯀꯞꯇꯣ ꯄ꯭ꯔꯤꯊꯤꯕꯤꯒꯤ ꯒ꯭ꯂꯥꯁ ꯄ꯭ꯔꯤꯊꯤꯕꯤꯒꯤ ꯏꯀꯣ
ꯎꯝ ꯑꯀꯣꯗ ꯍꯥꯏꯦꯀꯣꯀꯣ ꯆꯥꯊꯪꯅꯕꯗꯣ ꯀꯩ ꯀꯧꯒꯦ
ꯑꯗꯣ ꯀꯔꯤ ꯀꯥꯎꯕꯔ ꯈꯪꯗ꯭ꯅꯤꯁꯨ ꯑꯗꯨꯒꯤ ꯑꯩꯅ ꯇꯤꯡꯀꯣꯠ ꯍꯥꯏꯕ
ꯇꯦꯡꯀꯣꯗꯤ ꯀꯩꯅꯣ ꯍꯣꯏꯅ ꯍꯟꯖꯥꯡ ꯍꯥꯕꯛꯇ ꯇꯦꯡꯀꯣꯠꯅꯗ꯭ꯔꯗꯤ
ꯑꯗꯨꯒ ꯀꯔꯤ ꯍꯥꯏꯕꯖꯥꯠꯂꯣꯕꯣ ꯑꯩꯗꯤ ꯑꯩꯒꯤ ꯏꯅꯥꯛꯇꯕꯤ ꯂꯩꯕꯅꯦ ꯑꯗꯣ ꯁꯤꯐꯝ ꯂꯥꯛꯐꯝ ꯈꯪꯗ꯭ꯔꯦ ꯆꯦꯟꯕ꯭ꯔꯥ ꯂꯩꯕ꯭ꯔꯥ ꯎꯗ꯭ꯔꯥ ꯃꯥ ꯇ ꯀꯨꯔꯃꯕꯤꯗ ꯑꯅꯤꯁꯤ ꯀꯨꯔꯃꯗꯣ ꯣꯠꯦꯕꯇ ꯑꯗꯨ ꯑꯗꯨ ꯑꯣꯏꯗ
ꯎꯝ
ꯑꯁ ꯑꯩ ꯎꯔꯦ ꯁꯤꯗ ꯆꯦꯜꯂ ꯂꯩ ꯍꯥꯠꯀꯦ ꯑꯩ
ꯍꯂ ꯆꯈꯠ ꯇꯕ ꯅ ꯃꯨ ꯆ ꯀꯟꯅ ꯊ ꯆꯦꯜ ꯂꯃꯤꯅꯦ ꯑ ꯅꯣꯡꯅꯤꯒꯦꯗ ꯑꯨꯈꯔꯦ ꯎꯔꯦ ꯎꯔꯦ ꯑ ꯀꯕꯨꯨ ꯀꯕꯨꯨ ꯑꯣ ꯆꯦꯠ ꯃꯌꯥꯝ ꯁꯤꯗ ꯂꯩꯦ ꯁꯗ ꯆꯦ ꯃꯌꯥꯝ ꯂꯩꯌꯦꯃ ꯎꯕ꯭ꯔ
ꯑꯁꯤꯁꯦ ꯆꯦꯟꯕꯒꯤ ꯆꯦꯟꯕꯒꯤ ꯑꯣꯏꯔꯝꯃꯨꯅꯦ ꯁꯤꯅꯦꯦ
ꯑꯗꯨꯅꯦꯗꯁ ꯇꯀ ꯅꯁꯤꯗꯨ ꯃꯅꯤ ꯍꯒ ꯑꯔꯦ ꯍꯃꯗꯤ ꯆꯥꯒ꯭ꯔꯦꯅꯦ ꯀꯔꯤ ꯀꯔꯤ ꯄꯥꯏꯕ꯭ꯔꯣꯃꯕꯨꯣ
ꯁꯤꯅ ꯑ ꯑꯁꯪꯕꯗꯣ ꯂꯩꯑꯦ ꯑꯩꯗꯣ ꯑꯁꯪꯕꯗꯣ ꯄꯥꯏꯗꯦꯕꯀꯣ
ꯑꯣ ꯑꯣ
ꯑꯩꯁ ꯑꯃꯗꯤ ꯁꯤꯔꯒ ꯂꯩꯔꯤꯅꯦ
ꯑꯗꯨꯅꯦꯅꯦ ꯐꯇ꯭ꯔꯦ
ꯍꯝ
ꯑꯣ ꯁꯤ ꯅꯣꯡꯃꯩꯁꯦ ꯄꯥꯏꯡꯗꯕꯅꯤꯀꯣ ꯅꯨꯡꯉꯥꯏꯗꯤ ꯅꯨꯡꯉꯥꯏꯇꯕ ꯑꯗꯨ ꯄꯥꯏ ꯂꯩ ꯇ ꯄꯥꯏꯕꯣꯅꯦ ꯀꯄꯁꯄ ꯍꯇꯦ
ꯑꯣ
ꯑꯞꯒ꯭ꯔꯦꯗ ꯑꯞꯒ꯭ꯔꯦꯗ ꯄꯥꯏꯕꯌꯣ ꯅꯦ
ꯎꯝ ꯑꯁꯤ ꯑꯍꯨꯝꯁꯦ ꯀꯃꯥꯏꯅ ꯑꯗꯨꯅ ꯁꯤꯖꯥꯠꯂ ꯃꯤ ꯂꯩ ꯑ ꯀꯩꯅꯣ ꯑꯣꯏꯕꯅꯤꯀꯣ
ꯑ ꯏꯕꯟꯁ ꯀꯨꯝꯕꯁꯕꯅꯤꯃ ꯑꯗꯨ
ꯑꯥꯎ
ꯑꯈꯣꯏ ꯂꯣ ꯇꯖ꯭ꯔꯦꯃ ꯑ ꯑꯥ ꯑꯩꯈꯣꯏꯒꯤ ꯑ ꯃꯔꯤꯗꯣ ꯍꯜꯂꯣ ꯀꯔꯤꯔꯁꯤꯒꯗꯕꯨ
ꯔꯤ ꯅꯠꯇ꯭ꯔꯣ
ꯅꯠꯇꯦꯀꯗ꯭ꯔꯧ ꯍꯥꯏꯔꯒ ꯊꯣꯝꯂꯒ
ꯑꯗꯨꯗ ꯑꯗꯨ ꯅꯠꯇꯦꯀꯣ ꯗꯦ ꯀꯥꯏ
ꯑꯣ ꯀꯔꯤꯔꯝꯃꯣ ꯀꯥꯄ꯭ꯔꯦ ꯇꯨ ꯇꯥꯕ꯭ꯔꯥ
ꯍꯣꯏ ꯇꯥꯏꯌꯦ ꯑꯩꯁꯨ
ꯗꯨꯅ ꯑꯩꯗꯤ ꯀꯔꯃꯥꯏꯅ ꯈꯪꯒꯅꯤ ꯍꯣꯏꯂ ꯀꯥꯏꯗꯔ ꯈꯔ
ꯎꯝ
ꯑ ꯀꯟꯕ ꯆꯥꯡꯗꯣ ꯍꯧꯖꯤꯛꯀꯤ ꯈꯣꯡꯉꯗ ꯑꯗꯨꯒꯤꯀꯣ
ꯎꯝ
ꯑꯁ ꯃꯤ ꯂꯩꯕ ꯃꯥꯜꯂꯦ
ꯑꯅꯤꯁꯨꯄꯣ ꯀꯔꯤ ꯂꯩꯕ ꯂꯩꯗꯕ꯭ꯔ ꯍꯣꯏ ꯍꯣꯏ ꯀꯅꯤꯝ꯭ꯔ ꯑꯗꯨꯗꯣ
ꯀꯥꯏꯗ꯭ꯔꯥ
ꯑꯁ ꯒꯔꯤ ꯌꯦꯡꯕꯁꯦ ꯑꯁ ꯍꯃꯤ ꯇ ꯏꯝꯁꯤꯂ ꯏꯅꯥ ꯀꯜꯦꯅꯦ ꯑꯞꯒ꯭ꯔꯦꯗ ꯇꯧꯈꯕꯅꯦ ꯗꯤ ꯄ ꯑꯦꯁꯇꯣ
ꯀꯩꯅꯣꯝ ꯇꯧꯕ ꯃꯣꯠꯂꯦ ꯑꯗꯨ ꯃꯥꯡꯍꯜꯂꯦ ꯃꯣꯏꯁꯨ
ꯑꯗꯨꯗ ꯅꯪ ꯀ ꯀꯃꯣ ꯩꯁꯥꯨꯄꯥ ꯑ ꯂꯨꯄꯥ ꯆꯍꯨꯝꯒꯤ ꯔꯤꯆꯥꯔꯖ ꯇꯧꯔꯒꯀꯣ ꯏꯁꯄ꯭ꯔꯤꯟ ꯇꯧꯔꯕꯗꯣ ꯒ꯭ꯂꯦꯁꯤꯌꯥꯔꯇꯣ ꯑꯗꯨ ꯂꯥꯛꯄꯅꯦ ꯑꯗꯨ ꯄꯝꯗ꯭ꯔꯣ
ꯈꯪꯉꯦꯅ ꯐꯖꯅ ꯁꯥꯟꯅꯔ ꯍꯩꯇꯕꯅꯤꯅꯦ ꯀꯩꯅꯣ ꯑꯃ ꯍꯥꯠꯄ ꯈꯥꯡ ꯄꯥꯏꯔꯒ ꯍꯥꯠꯄꯗꯨꯗꯤ ꯍꯣꯏ ꯈꯔꯕꯨꯗꯤ ꯇꯧꯕ ꯌꯥꯏ ꯑꯗꯨꯅ ꯆ ꯆꯕꯤꯗ ꯑꯃꯗꯣ ꯑꯣꯏꯗꯤꯦ ꯁꯤꯗꯤ ꯑꯩꯗꯣ ꯌꯥꯝꯅ ꯍꯩꯇꯕꯀꯣ ꯑꯗꯨꯒꯤ ꯑꯩꯅ
ꯑꯣ
ꯀꯩꯅꯣ ꯑꯣꯏꯔꯗꯤ ꯀꯥꯟꯅꯗꯦ ꯍꯥꯏꯔꯒ ꯑꯩꯅ ꯇꯧꯗꯕ
ꯑꯣ ꯑꯩ ꯋꯥꯈꯜꯗ ꯑꯗꯨꯁꯨ ꯐꯖꯩꯗ ꯍꯥꯏꯗꯤ ꯐꯨꯜ ꯐꯨꯜ ꯂꯣꯏꯅꯃꯛ ꯑꯞꯒ꯭ꯔꯦꯗ ꯑꯣꯏꯗꯣꯏꯅꯀꯣ ꯑꯗꯨꯁꯨ ꯄꯥꯝꯕꯅꯦ ꯑꯗꯨꯕꯨ ꯄꯩꯁꯥ ꯂꯩꯇꯕꯒꯤ ꯇꯨꯃꯤꯅ ꯂꯩꯥꯏꯅꯦ ꯑꯁ
ꯑꯣꯍꯥꯟꯅꯤꯗꯤ ꯌꯨꯁꯤ ꯂꯩꯔꯒ ꯌꯨꯁꯤꯅ ꯀ꯭ꯔꯦꯠ ꯂꯩꯕꯅꯦꯕ ꯊꯥꯏꯅ ꯃꯇꯝꯗ ꯁꯤꯖꯟ ꯇꯨ ꯃꯇꯝꯗꯀꯣ ꯑꯗꯨꯝ ꯇꯧꯅꯤ ꯐꯤꯂꯝ ꯐꯅ ꯂꯩ ꯍꯦꯛꯇꯤ ꯂꯩꯕ ꯉꯝꯗ꯭ꯔꯦꯗ ꯑꯩ ꯄꯩꯁꯥ ꯊꯣꯛꯇꯕꯅꯤꯅ
ꯑꯁꯤꯅ ꯇꯥꯡꯕ ꯃꯥꯜꯂꯤꯀꯣ ꯑꯃ ꯑꯃꯗꯒꯤ ꯍꯦꯟꯅ
ꯑ ꯑꯌꯨꯛꯗꯗꯤ
ꯆꯝ ꯏꯁ꯭ꯄꯦꯟ ꯇꯧꯈꯔꯕꯅꯦ ꯄꯩꯁꯥ ꯃꯥꯏ ꯀ꯭ꯔꯦꯗꯤꯠ ꯀꯥꯔꯠ ꯇꯣ ꯂꯧꯔꯒ
ꯑꯧ
ꯑꯣ ꯍꯥꯞꯄꯅꯦꯕ ꯑꯗꯨ ꯃꯇꯝꯗ
ꯑꯍꯨꯝ ꯑꯍꯨꯝꯗꯤ ꯂꯥꯛꯅꯤꯡꯗꯕ ꯖꯥꯠꯔ ꯁꯤ ꯅꯝꯕꯔ ꯑꯍꯨꯝ ꯁꯦ
ꯑꯩꯈꯣꯏꯒꯤ ꯑꯍꯨꯝꯁꯦ ꯑꯩꯅ ꯆꯤꯡꯅꯩꯅꯦ ꯑꯍꯟꯗꯨꯔꯥ ꯈꯜꯂꯤꯅꯦ
ꯑꯍꯟꯗꯨ ꯃꯥꯂꯤ ꯑꯍ ꯑꯍꯟ ꯍꯥꯏꯗꯤ ꯇꯝꯄꯥꯛ ꯂꯩꯕ ꯅꯨꯄꯥꯗꯣ ꯑꯗꯨ ꯑꯣꯏ ꯃꯥꯜꯂꯦꯕ ꯉꯁꯥꯏ ꯂꯥꯎꯔꯕ__ ꯄꯒꯨꯝ ꯇꯧꯋꯦꯕꯀꯣ ꯑꯩ ꯎꯝ
ꯑꯥꯍ ꯃꯥꯗꯤꯈ꯭ꯔ ꯍꯩꯇꯕꯅꯦ